ꯑ ꯇꯥꯔꯤꯕ꯭ꯔꯣ
ꯇꯥꯏ ꯀꯩꯗꯧꯔꯤꯕ꯭ꯔꯣ ꯍꯧꯖꯤꯛꯇꯤ
ꯑꯁ ꯁꯨꯝ ꯇꯦꯔꯦꯁꯇ ꯀꯥꯔꯒ ꯐꯝꯔꯝꯕꯅꯤꯗ ꯍꯧꯖꯤꯛꯇꯤ ꯅꯨꯡꯁꯥꯁꯦ ꯀꯩꯅꯣ ꯅꯨꯡꯁꯥꯁꯨ ꯀꯩꯅꯣ ꯊꯣꯛꯇ꯭ꯔꯕꯅꯤꯅꯀꯣ ꯌꯥꯝ ꯏꯪ ꯏꯪ ꯂꯥꯎꯈ꯭ꯔꯦꯕ
ꯏꯪ ꯏꯪ ꯂꯥꯎꯕꯅꯦ ꯍ‌ꯣꯏ
ꯎ ꯃꯤ ꯀꯅꯥ ꯀꯅꯥ ꯂꯩꯕ꯭ꯔꯣ
ꯑꯩ ꯏꯌꯥꯝꯕꯒꯤ ꯃꯆꯥꯒ ꯂꯩꯌ‌ꯦ
ꯎꯝ ꯑꯣ ꯀꯥꯏ ꯀꯩ ꯀꯩ ꯊꯕꯛ ꯇꯧꯖꯥꯠꯂꯥ
ꯃꯥ ꯒꯥꯔꯤ ꯊꯧꯋꯦ ꯄꯣꯠ ꯄꯣꯠ ꯁꯄ꯭ꯂꯥꯏ ꯇꯧꯕ ꯗꯨꯀꯥꯟꯒꯤ ꯍꯣꯜꯁꯦꯜꯒꯤ ꯍ‌ꯣꯜꯁꯦꯜ ꯁꯄ꯭ꯂꯥꯏ ꯇꯧꯕ ꯅꯪꯁꯨ ꯇꯧꯋꯣ ꯊꯕꯛ ꯊꯤꯌꯣ ꯊꯕꯛ ꯇꯧꯁꯦ ꯊꯕꯛ ꯊꯤꯔꯁꯦ
ꯑꯁ ꯊꯕꯛꯁꯦ ꯇꯧꯗꯤ ꯇꯧꯅꯤꯡꯕꯅꯤꯅꯦ ꯑꯗꯣ ꯊꯤꯕꯤꯌꯨꯅꯦ ꯊꯕꯛ
ꯊꯕꯛ ꯊꯕꯛꯁꯦ ꯌꯥꯝ ꯀꯥꯎꯕꯅ‌ꯦꯅꯦ ꯐꯥꯔꯃꯥꯁꯤꯒꯨꯝꯕꯁꯨ ꯀꯥꯎꯕꯅ‌ꯦꯅꯦ
ꯑꯗꯨꯒꯨꯝꯕ ꯐꯥꯔꯃꯥꯁꯤꯒꯨꯝꯕ ꯂꯩꯔꯗꯤ ꯑꯝꯇ ꯑꯩꯉꯣꯟꯗꯁꯨ ꯍꯥꯏꯕꯤꯌꯨꯅꯦ
ꯎꯝ ꯍꯣꯜꯁꯦꯜꯒꯤ ꯗꯣꯡꯃ ꯀꯧꯕꯅꯦ ꯑꯩ ꯑꯥ ꯏꯆꯟ ꯑꯩꯒꯤ ꯑꯩꯒꯤ ꯅꯤꯁꯁ‌ꯦ
ꯍꯣꯏ
ꯏꯆꯦꯒꯤ ꯃꯆꯥ ꯍꯣꯜꯁꯦꯜ ꯐꯥꯔꯃꯥꯁꯤ ꯇꯧꯋꯦ ꯑꯗꯨ ꯑꯦꯠꯇꯤꯟ ꯅꯥꯏꯟꯇꯤꯟ ꯄꯤꯕꯅꯦ ꯃꯥꯒꯤ
ꯊꯥꯒꯤ ꯊꯥꯒꯤ ꯁꯦꯂꯔꯤꯗꯤ ꯀꯌꯥ ꯀꯌꯥꯗꯤ ꯁꯥꯔꯛꯄ
ꯎꯝ ꯑꯗꯨꯝ ꯑꯦꯛꯁꯄꯤꯔꯦꯟꯁꯇ ꯂꯩ ꯑꯗꯨꯝ ꯀꯨꯏꯅ ꯇꯧꯔꯒꯗꯤ ꯑꯗꯨ ꯍꯥꯞꯄꯅꯤ
ꯎꯝ
ꯎꯝ ꯏꯆꯟꯒꯤꯁꯦ
ꯎꯝ
ꯑꯩꯠꯇꯤꯟ ꯅꯥꯏꯟꯇꯤꯟ ꯄꯤꯈ꯭ꯔꯦꯕ ꯍꯧꯖꯤꯛꯇꯤ ꯇ꯭ꯋꯦꯟꯇꯤ ꯌꯧꯔꯕ꯭ꯔꯥ ꯈꯪꯗꯦ
ꯊꯕꯥꯛꯇꯤ ꯋꯥ ꯋꯥꯔꯝꯒꯅꯤꯀꯣ
ꯊꯕꯛꯁꯦ ꯋꯥꯗꯦ ꯍꯥꯏ ꯋꯥꯕ ꯍꯥꯏ ꯑꯗꯨꯝ ꯍꯤꯗꯥꯛꯁꯦ ꯅꯥꯛꯃꯥꯟꯒꯤꯗꯤ ꯍꯣꯜꯁꯦꯜꯒꯤꯅ‌ꯦ ꯍꯣꯜꯁꯦꯜꯁꯦ ꯑꯗꯨꯝ ꯍꯤꯗꯥꯛ ꯂ ꯑ ꯂꯧꯕ ꯂꯥꯛꯄꯗꯣ ꯑꯗꯨ ꯄꯤꯔꯒ ꯎꯝ ꯑꯗꯨ ꯄꯩꯁꯥ ꯀꯥꯎꯟ ꯇꯧꯕ ꯄꯩꯁꯥ ꯄꯥꯔꯒ ꯑꯗꯨꯝ ꯀꯩꯅꯣ ꯇꯧꯕ ꯑꯣꯗꯤꯠ ꯇꯧꯕ
ꯑꯗꯨꯒꯨꯝꯕꯗꯣ ꯑꯩꯁꯨ ꯇꯧꯅꯤꯡꯉꯤꯅꯦ
ꯑꯗꯨꯗꯣ ꯃꯥ ꯃꯥꯅ ꯇꯧꯕꯗꯣ
ꯎꯝ
ꯃꯥꯟ ꯇꯧꯕꯗꯣ ꯅꯨꯄꯥ ꯄꯥꯝꯗꯕ ꯃꯣꯏꯅ ꯅꯨꯄꯤ ꯃꯁꯦꯟ ꯀꯣ ꯃꯣꯏ ꯃꯁ ꯁꯦꯟ ꯑꯗꯨꯝ ꯑꯥ ꯀꯥꯗ ꯐꯝꯔꯒ ꯐꯝꯃꯤꯟꯅꯔꯒ ꯇꯧꯕ ꯑꯗꯨ ꯃꯥꯅ ꯑꯥ ꯃꯄꯨꯗꯣ
ꯎꯝ
ꯑꯩꯅ ꯈꯪꯅꯕꯅꯦꯕ ꯑꯩꯅ ꯈꯪꯅꯕꯗꯣ ꯔꯦꯟ ꯍꯥꯟꯅ ꯂꯩꯃꯤꯟꯅꯕ ꯑꯗꯨ ꯃꯥꯅ ꯍꯥꯏꯔꯛꯄꯅꯤꯗ ꯑꯗꯨꯒꯤ ꯑꯇꯩꯁꯨ ꯀꯧꯗꯤ ꯀꯧꯕꯅꯤꯅꯦ ꯐꯥꯔꯃꯥꯁꯤꯒꯤ ꯑꯗꯨ ꯍꯣꯜꯁꯦꯜꯒꯤ
ꯑꯩꯉꯣꯟꯗꯁꯨ ꯁ꯭ꯋꯥꯏ ꯕꯖꯥꯔ ꯁ꯭ꯋꯥꯏꯗ ꯈꯔ ꯅꯛꯄꯗ ꯀꯩꯅꯣ ꯂꯩꯔꯗꯤ ꯍꯥꯏꯕꯤꯌꯨꯅꯦ
ꯎꯔꯗꯤ ꯍꯣꯏ ꯎꯔꯗꯤ ꯍꯥꯏꯕꯤꯒꯦ
ꯍꯥꯏꯗꯤ ꯐ꯭ꯔꯤꯗ ꯂꯩꯕ ꯏꯁꯥꯒꯤꯁꯨ ꯈꯔ ꯂꯥꯏꯔꯤꯛꯁꯨ ꯁꯣꯝꯅꯁꯨ ꯈꯔ ꯄꯥꯒꯗꯕꯅꯤ ꯑꯗꯨ ꯑꯣꯏꯔꯁꯨ ꯍꯧꯖꯤꯛꯇꯤ ꯀꯣꯆꯤꯡꯁꯨ ꯀꯩ ꯀꯩꯁꯨ ꯂꯣꯏꯔꯕꯅꯤꯅ ꯑꯦꯛꯖꯥꯝ ꯊꯥ ꯐ꯭ꯔꯤ ꯂꯩꯕꯁꯤꯗꯤ ꯃꯇꯝ ꯆꯨꯞꯄ ꯂꯥꯏꯔꯤꯛꯁꯨ ꯄꯥꯗꯕꯅꯤꯅꯀꯣ ꯌꯥꯝ ꯄꯥꯝꯃꯨꯏ ꯍꯥꯏꯕ ꯋꯥꯅꯤꯗ
ꯍꯣꯏ꯫
ꯊꯤꯒꯗꯕꯅꯦ ꯊꯕꯛ ꯊꯝꯃꯣ ꯑꯩ ꯑꯩꯁꯨ꯫ ꯉꯁꯤ ꯑꯣꯒꯁ꯫ ꯑꯣꯒꯁ ꯂꯣꯏꯔꯗꯤ ꯑꯦꯛꯖꯥꯝ ꯂꯣꯏꯔꯗꯤ ꯇꯧꯒꯅꯤ ꯊꯤꯒꯅꯤ꯫ ꯊꯕꯛ ꯇꯧꯕ ꯌꯥꯗꯦ ꯇꯧꯗꯕ ꯌꯥꯗꯦ꯫
ꯇꯧꯕꯤꯅꯕ ꯊꯕꯛꯀꯨꯝꯕ ꯂꯩꯔꯗꯤ ꯊꯤꯌꯨꯅꯦ ꯊꯤꯔꯧꯅꯦ꯫
ꯌꯦꯡꯁꯦ ꯍꯣꯏ ꯑꯩꯗꯤ ꯑꯣꯖꯥ ꯑꯩꯗꯤ ꯑꯣꯖꯥꯒꯤꯁꯦ꯫
ꯎꯝ꯫
ꯇꯧꯅꯤꯡꯕ ꯑꯣꯖꯥꯒꯤ ꯂꯥꯏꯟꯗ꯫
ꯑꯁ ꯑꯩꯗꯤ ꯇꯤꯆꯤꯡꯗ ꯇꯤꯆꯤꯡꯁꯦ ꯀꯌꯥ ꯍꯩꯅꯗꯦ꯫
ꯎꯝ ꯑꯣꯖꯥꯒꯤꯗ ꯂꯥꯏꯟ ꯆꯠꯈ꯭ꯔꯕꯅꯤꯅ꯫
ꯎꯝ꯫
ꯑꯦꯛꯁꯄꯤꯔ꯭ꯌꯦꯟꯁꯁꯨ ꯍꯥꯟꯅ ꯍꯩꯒ꯭ꯔꯦꯝꯃ ꯍꯩꯕꯅꯦ ꯂꯩꯕꯅꯤꯅ ꯑꯗꯨꯒ ꯇ꯭ꯔꯦꯅꯤꯡꯒꯨꯝꯕꯁꯨ ꯆꯠꯈ꯭ꯔꯦꯕ ꯑꯩꯁꯦ ꯁꯥꯔꯇꯤꯐꯤꯀꯦꯠ꯫ ꯇ꯭ꯔꯦꯅꯤꯡ ꯑꯗꯨꯒ ꯁꯥꯔꯇꯤꯐꯤꯀꯦꯠꯗꯤ ꯇꯦꯂꯤꯒꯨꯝꯕꯁꯦ ꯑꯗꯨ ꯂꯩꯔꯕꯅꯤꯅ꯫ ꯑꯗꯨꯝ ꯂꯥꯏꯌꯦꯡꯁꯦ ꯆꯠꯅꯤꯡꯕ ꯑꯗꯨꯒ ꯇꯤꯡ ꯂꯧꯔꯒ
ꯅꯣꯏꯗꯤ ꯁꯤꯐꯥꯏꯒꯨꯝꯕꯁꯦ ꯆꯠꯄ ꯌꯥꯏꯅꯦ ꯅꯪ ꯑꯒꯅꯤꯕꯤꯔ ꯊꯥꯕ ꯌꯥ ꯑꯥ꯫
ꯊꯥ ꯑꯩ ꯊꯥ ꯑꯩ ꯊꯥꯍꯧꯗ꯭ꯔꯦ ꯍꯣꯏ ꯑꯩ ꯊꯥ ꯑꯗꯨꯗꯤ ꯇꯧꯗꯤ ꯇꯧꯅꯤꯡꯗꯕꯀꯣ ꯑꯦꯁ ꯑꯦ ꯁꯤꯗ ꯑꯣꯏꯅ ꯃꯥꯏ ꯑꯣꯟꯁꯤꯜꯂꯦꯕ꯫
ꯑꯣ ꯑꯦ ꯁꯤ ꯁꯤꯁꯦ ꯀꯩꯅꯣꯗꯣ ꯄꯦꯇ꯭ꯔꯤꯛ ꯗꯣ ꯁꯕꯦꯟ ꯇꯤ ꯑꯗꯨꯗꯥꯏꯗ ꯐꯪꯉꯦ ꯍꯥꯏꯌꯦ꯫
ꯍꯟꯗꯛꯔ꯫
ꯍꯣꯏ꯫
ꯑꯩꯁꯨ ꯁꯕꯦꯟꯇꯤ ꯃꯊꯛꯇ ꯐꯪꯕꯅꯦ ꯑꯗꯨ ꯅꯦꯒꯦꯇꯤꯞ ꯃꯥꯔꯀꯤꯡ ꯆꯠꯄꯗ ꯈꯔ ꯁꯤꯛꯁꯇꯤ ꯄ꯭ꯂꯥꯁ ꯈꯛꯇ ꯉꯥꯏꯔꯦꯅꯦ꯫
ꯑꯣ ꯁꯤꯛꯁꯇꯤꯒ ꯀꯌꯥ ꯐꯪꯒꯦ꯫
ꯁꯤꯛꯁꯇꯤ ꯐꯣꯔ ꯁꯤꯛꯁꯇꯤ ꯊ꯭ꯔꯤ ꯄꯣꯏꯟ ꯐꯥꯏꯚ ꯑꯃ ꯑꯗꯨꯗꯤ ꯐꯪꯉꯦ ꯑꯗꯨꯒ ꯑꯩꯈꯣꯏ ꯑꯦꯟ ꯁꯤ ꯁꯤ ꯌꯥꯎꯕꯒꯤ ꯑꯦꯟ ꯁꯤ ꯒꯤ ꯀꯣꯇꯥꯗꯒꯤ ꯃꯥꯔꯛ ꯈꯔꯗꯤ ꯕꯣꯅꯥꯁ ꯑꯩꯠ ꯃꯥꯔꯛ ꯑꯩꯠ ꯇꯨ ꯇꯦꯟ ꯃꯥꯔꯛꯇꯤ ꯂꯩ ꯍꯥꯏ ꯑꯗꯨ
ꯑꯗꯨꯁꯨ ꯑꯗꯨꯁꯨ ꯂꯩꯔꯦ ꯑꯗꯨꯒ ꯅꯣꯔꯃꯦꯂꯥꯏꯖꯦꯁꯥꯟꯗꯨ ꯅꯣꯔꯃꯦꯂꯥꯏꯖꯦꯁꯟꯗꯣ ꯀꯃꯥꯏꯅ ꯇꯧꯗꯣꯏꯅꯣ ꯈꯪꯗꯦ꯫
ꯑꯣ ꯆꯥꯟꯁꯗꯤ ꯈꯔ ꯂꯩꯌꯦ ꯑꯗꯨꯗꯤ ꯍꯟꯗꯛꯁꯦ ꯀꯣꯏꯁꯟ ꯀꯨꯝꯁꯤꯒꯤꯁꯦ ꯂꯥꯁ ꯏꯌꯔꯒꯤꯔ ꯎꯝ ꯀꯣꯏꯁꯟ ꯌꯥꯝ ꯂꯨꯋꯦ ꯍꯥꯏꯌꯦ ꯂꯨꯕꯗꯣ ꯑꯗꯨꯗꯤ ꯎꯝ ꯍꯣꯏ ꯂꯨ ꯂꯨꯕꯅꯤꯅ ꯀꯠ ꯑꯣꯐꯇꯤ ꯅꯦꯝꯒꯅꯤ ꯍꯥꯏꯕ ꯑꯗꯨꯒ ꯅꯪꯒꯤ ꯍꯧꯖꯤꯛ ꯁꯤꯛꯁ ꯕꯤꯐꯣꯔ ꯁꯤꯛꯁꯇꯤ ꯊ꯭ꯔꯤ ꯂꯩꯔꯗꯤ ꯑꯦꯟ ꯁꯤ ꯁꯤꯒꯤ ꯕꯣꯅꯁ ꯑꯗꯨ ꯍꯥꯞꯒꯠꯂꯗꯤ ꯁꯕꯦꯟꯇꯤꯗꯤ ꯌꯥꯎꯕ ꯌꯥꯏꯗꯅ
ꯁꯚꯦꯟꯇꯤꯗꯤ ꯁꯣꯏꯗꯅ ꯌꯧꯔꯅꯤꯗ ꯍꯥ ꯑꯗꯨ ꯑꯣꯏꯔꯗꯤ
ꯎꯝ ꯏꯅꯥꯎ ꯅꯨꯨꯄꯥꯗꯣ ꯁꯚꯦꯟꯇꯤ ꯊ꯭ꯔꯤ ꯊ꯭ꯔꯤꯔ ꯁꯚꯦꯟꯇꯤ ꯐꯣꯔ ꯑꯣꯏꯕꯅꯦ ꯑꯗꯨ ꯃꯥ ꯑꯗꯨꯝ ꯊꯥꯖꯜꯂꯒ ꯂꯩꯌꯦꯕ ꯑꯗꯣ ꯃꯥ ꯑꯗꯨꯝ ꯔ ꯍꯣꯏ ꯔꯟꯅꯤꯡ ꯎꯝ ꯔꯟꯅꯤꯡ ꯆꯠꯄꯅꯦ ꯃꯥꯁꯦ
ꯑꯣ
ꯔꯅꯤꯡ ꯆꯠꯂꯒ ꯂꯩꯕꯅꯦ ꯑꯗꯨꯝ ꯅꯪꯁꯨ ꯑꯣꯏꯕꯁꯨ ꯌꯥꯏ ꯑꯗꯨ ꯑꯣꯏꯔꯗꯤ ꯁꯤꯛꯁꯇꯤ ꯌꯧꯔꯗꯤ ꯁꯤꯛꯁꯇꯤ ꯌꯧꯔꯗꯤ ꯀꯨꯝꯁꯤ ꯀꯨꯝꯁꯤ ꯊꯣꯛꯇ꯭ꯔꯁꯨ ꯅꯦꯛꯁ ꯌꯔꯗꯤ ꯑꯗꯨꯝ ꯌꯧꯕꯅꯤꯁ
ꯑꯗꯨꯝ ꯀꯨꯝꯁꯤꯁꯦ
ꯎꯝ
ꯀꯨꯝꯁꯤꯒꯤꯁꯦ ꯀꯔꯣꯐ ꯗꯤ ꯑꯗꯨꯝ ꯅꯦꯝꯒꯅꯤ ꯃꯤ ꯃꯥꯅ ꯍꯥꯏꯕꯁꯦ ꯃꯩꯇꯩ ꯃꯩ ꯇꯩꯁꯨ ꯃꯩꯇꯩꯁꯨ ꯍꯟꯗ꯭ꯔꯦꯗ ꯌꯧꯕꯁꯦ ꯄꯥꯛ ꯂꯩ ꯍꯟꯗ꯭ꯔꯦꯗ ꯌꯧꯗꯦ ꯍꯥꯏꯌꯦ ꯍꯥꯟꯅꯗꯤꯅꯦ ꯍꯥꯟꯅ ꯂꯥꯁ ꯌꯔꯗ ꯂꯥꯡꯖꯦꯟꯄꯥꯎ ꯃꯣꯏ ꯊꯣꯛꯈꯤꯕꯗꯣ
ꯎꯝ
ꯃꯣꯏꯁꯨ ꯊꯣꯛꯈꯤꯕꯗꯨꯗꯤ ꯍꯟꯗ꯭ꯔꯦꯗ ꯌꯧꯏ ꯍꯥꯏꯌꯦ ꯃꯤꯁꯤꯡꯁꯦ ꯃꯩꯇꯩꯁꯤꯡꯁꯦ ꯍꯟꯗ꯭ꯔꯦ ꯍꯦ ꯍꯦꯟꯕ ꯌꯥꯎꯏ ꯍꯥꯏꯌꯦ ꯍꯟꯗꯛꯇꯤ ꯌꯧꯗꯦ ꯍꯥꯏꯌꯦ ꯁꯚꯦꯟꯇꯤ ꯑꯩꯠ ꯇꯨ ꯑꯩ ꯇꯤ ꯃꯌꯥ ꯂꯩ ꯍꯥꯏꯌꯦ ꯑꯗꯨꯗꯤ ꯃꯥ ꯁꯨ ꯆꯥꯟꯁꯁꯦ ꯂꯩꯒꯗ꯭ꯔꯅ ꯈꯜꯂꯦꯕ ꯈꯔ ꯀꯩꯅꯣ ꯂꯩꯌꯦꯕ ꯃꯥꯁꯦ ꯄꯣꯖꯤꯇꯤꯚ ꯂꯩꯌꯦꯕ ꯑꯗꯨꯒꯤ ꯅꯪ ꯅꯪꯁꯨ ꯂꯩꯕ ꯌꯥꯏ
ꯁꯤ ꯄꯣꯖꯤꯇꯤꯚꯇꯤ ꯀꯌꯤꯝ ꯂꯩꯇ꯭ꯔꯦ ꯑꯗꯨꯕꯨ ꯐꯤꯖꯤꯀꯦꯜꯗꯤ ꯈꯔ ꯌꯥꯗꯦ ꯍꯥꯏꯅ ꯐꯤꯖꯤꯀꯦꯜꯗꯤ ꯑꯗꯨꯝ ꯆꯦꯟꯗꯤ ꯆꯦꯜꯂꯦꯕꯀꯣ ꯍꯧꯖꯤꯛꯀꯥꯟꯁꯦ ꯍꯧꯖꯤꯛꯁꯨ ꯉꯍꯥꯛ ꯂꯩꯔꯒ ꯆꯤ ꯀꯩꯅꯣ ꯑꯦꯌꯔꯄꯣꯔꯠ ꯂꯥꯏꯟꯗ
ꯑꯣ ꯅꯣꯏ ꯑꯁꯣꯝꯗ ꯆꯠ ꯑꯣ ꯏꯅꯥꯎꯅꯨꯄꯥ ꯈꯣꯏꯅ ꯀꯩꯅꯣꯗ ꯑꯣꯔꯦꯟꯇꯦꯜꯗ ꯇꯧꯕ
ꯑꯣ ꯀꯣꯂꯦꯖ ꯃꯅꯨꯡꯗ
ꯍꯣꯏ
ꯑꯣ ꯑꯩꯁꯨ ꯁꯣꯝꯗ ꯃꯔꯛ ꯃꯔꯛꯇꯗꯤ ꯂꯥꯛꯑꯦ ꯑꯗꯨ ꯀꯝꯄꯥꯎꯟ ꯄꯤꯛꯃꯟꯕꯒꯤꯀꯣ
ꯍꯣꯏ
ꯑꯗꯨꯃꯥꯏꯅ ꯇꯧꯑꯦꯕ
ꯍꯣꯏ ꯄꯤꯛꯇꯤ ꯄꯤꯛꯏ
ꯈꯣꯡꯀ ꯂꯣꯏꯅ ꯈꯣꯡꯕꯤꯒ ꯂꯣꯏ ꯅꯥꯔꯦꯅꯦ ꯆꯦꯟꯕꯗꯀꯣ
ꯍꯣꯏ
ꯑꯗꯨ ꯑꯦꯟ ꯁꯤꯒꯤ ꯁꯥꯔꯇꯤꯕꯤꯒꯦꯠ ꯌꯥꯎꯕꯗ ꯀꯌꯥ ꯍꯥꯎꯗꯤ ꯅ‌ꯣ ꯀ꯭ꯌꯥꯃꯨꯛ ꯍꯥꯞꯀꯦ ꯍꯥꯏꯕ꯭ꯔꯥ
ꯑꯩꯠ ꯑꯦꯠ ꯇꯨ ꯇꯦꯟ ꯍꯥꯞꯄꯅꯤ
ꯑꯩꯠ ꯇꯨ ꯇꯦꯟ ꯑꯣꯏꯔꯗꯤ ꯅꯪꯒ ꯌꯥꯔꯅꯤꯌꯦ
ꯈꯪꯗ꯭ꯔꯦꯗ ꯌꯥ ꯌꯥ
ꯍꯧꯖꯤꯛ ꯍꯧꯖꯤꯛꯁꯦ ꯅꯪꯒꯤꯁꯦ ꯁꯕꯦꯟꯇꯤ ꯀꯌꯥꯃꯨꯛ ꯂꯩꯌ‌ꯦꯕ ꯁꯕ‌ꯦꯟꯇꯤ ꯐꯣ ꯐꯣꯔꯥ ꯊ꯭ꯔꯤꯔ ꯑꯦ ꯁꯤꯛꯁꯇꯤ ꯊ꯭ꯔꯤꯔꯥ ꯐꯣꯔꯥ ꯁꯤꯛꯁꯇꯤ ꯊ꯭ꯔꯤ ꯑꯗꯨ ꯑꯣꯏꯔꯗꯤ ꯁꯚꯦꯟꯇꯤ ꯌꯧꯋ‌ꯦꯗꯅ
ꯎꯝ ꯅꯣꯔꯃꯦꯂꯥꯏꯖꯦꯁꯟꯗ ꯅꯣꯔꯃꯦꯂꯥꯏꯖꯦꯁꯟꯗ ꯀꯌꯥ ꯑꯣꯏꯗꯣꯏꯅꯣ ꯈꯪꯗꯕꯀꯣ
ꯍꯣꯏ
ꯅ‌ꯣꯔꯃ‌ꯦꯂꯥꯏꯖꯦꯁꯟꯁꯦ ꯑꯩꯈꯣꯏꯒꯤ ꯃꯤꯅ ꯍꯥꯏꯕꯗꯗꯤ ꯑꯩꯈꯣꯏꯒꯤ ꯁꯤꯠꯁꯨ ꯂꯨꯋꯦ ꯍꯥꯏꯌꯦ ꯅꯗꯨꯅ ꯕꯣꯅꯥꯁ ꯃꯥꯛꯗꯤ ꯐꯪꯉꯝꯕ ꯌꯥꯏ ꯍꯥꯏꯌ‌ꯦ ꯀꯥꯏꯗꯅ‌ꯣ ꯑꯁ ꯃꯦꯊꯃꯦꯇꯤꯁꯀꯗꯤ ꯀꯨꯏꯅ ꯄꯥꯏꯔꯛꯇꯕ ꯀꯨꯏꯅ ꯇꯧꯔꯛꯇꯕꯗꯣ ꯁꯤꯝꯄ꯭ꯂꯤꯐꯥꯏ ꯐꯥꯎ ꯈꯪꯕ ꯑꯩ ꯁꯤꯝꯄ꯭ꯂꯤꯐꯥꯏ ꯐꯥꯎ ꯇꯧꯕ ꯍꯩꯗꯕ ꯋꯥꯅꯤꯅ
ꯎꯝ ꯏꯅꯥꯎ ꯅꯨꯄꯥꯁꯨ
ꯇꯞ ꯇꯞꯅ ꯇꯞꯅ ꯍ‌ꯣꯠꯂꯗꯤ ꯑꯦꯟꯁ꯭ꯔꯗꯤ ꯊꯣꯛꯀꯅꯦꯕꯀꯣ ꯑꯗꯨꯕꯨ ꯃꯇꯝꯒꯤ ꯃꯇꯨꯡ‌ ꯇꯧꯕꯅ‌ꯦꯀꯣ
ꯎꯝ
ꯑꯁ ꯋꯥꯗꯤ ꯋꯥꯈ꯭ꯔꯥꯖꯥꯠꯅꯤ
ꯑꯣ ꯅꯪ ꯃꯤ ꯀꯌꯥ ꯂꯩꯕ꯭ꯔꯥ
ꯏꯃꯥꯟꯅꯕ ꯑꯃꯒ ꯂꯩ ꯃꯥꯁꯨ-ꯃꯥꯁꯨ ꯃꯥ ꯏꯕꯥꯟꯅꯤ ꯊꯥꯃꯤꯟꯅꯕ ꯍꯣꯏ ꯃꯥꯅ ꯁꯤꯛꯁꯇꯤ ꯐꯣꯔ ꯐꯪꯉꯦ ꯑꯩꯅ ꯅꯦꯒꯦꯇꯤꯞ-ꯅꯦꯒꯦꯇꯤꯞ ꯃꯥꯔꯀꯤꯡ ꯈꯔ ꯍꯦꯟꯅ ꯆꯥꯕ ꯃꯉꯣꯟꯗꯒꯤ ꯀꯣꯏꯁꯟꯗꯤ ꯑꯩꯅ ꯑꯦꯇꯦꯝꯁꯦ ꯑꯩꯒꯤ ꯑꯦꯇꯦꯝꯁꯦ ꯌꯥꯝꯃꯦꯕꯀꯣ
ꯑꯣ ꯃꯥꯅ ꯑꯦꯟ ꯁꯤ ꯁꯤ ꯌꯥꯎꯗꯕ
ꯌꯥꯎꯗꯕ ꯃꯥꯅ
ꯎꯝ ꯍꯝ ꯁꯚꯦꯟꯇꯤ ꯌꯧꯔꯗꯤ ꯑꯗꯨꯝ ꯆꯥꯡꯁ ꯂꯩꯒꯗꯕ ꯃꯥꯜꯂꯦ ꯑꯩꯗꯤ ꯈꯪꯗꯤ ꯈꯪꯗꯦ ꯑꯗꯨꯕꯨ ꯏꯅꯥꯎꯅꯨꯄꯥ ꯑꯗꯨꯝ ꯈꯪ ꯃꯥꯁꯦ ꯑꯦꯛꯖꯥꯝ ꯑꯗꯨꯝ ꯊꯥꯔꯛꯄꯅꯦꯕ
ꯎꯝ
ꯑꯗ‌ꯣ ꯃꯥ ꯑꯗꯨꯝ ꯈꯪꯉꯤ ꯃꯥꯁꯦ
ꯎꯝ
ꯑꯗꯨꯝ ꯇꯣꯂꯣꯕ ꯌꯥꯝꯕꯅꯦ
ꯈꯪꯗꯦꯗ ꯀꯃꯥꯏ ꯇꯧꯗ‌ꯣꯏꯅꯣ
ꯎꯝ ꯂꯦꯚꯦꯜ ꯊ꯭ꯔꯤꯅꯦ ꯂꯦꯚꯦꯜ ꯊ꯭ꯔꯤꯁꯦ ꯇꯣꯂꯣꯞ ꯌꯥꯝꯗꯕꯅ‌ꯦ
ꯑꯦꯁ ꯑꯦꯁ ꯁꯤ ꯑꯦꯁ ꯑꯦꯁ ꯁꯤ ꯖꯤ ꯗꯤꯁꯦ ꯂꯦꯚꯦꯜ ꯊ꯭ꯔꯤ ꯆꯤꯡꯕ꯭ꯔꯥ
ꯍꯣꯏ ꯍꯣꯏ ꯂꯦꯕꯦꯜ ꯊ꯭ꯔꯤꯅꯦ
ꯑꯣ
ꯇꯣꯂꯣꯞ ꯌꯥꯝꯗꯕꯅꯦ ꯑꯗꯨ
ꯍꯧꯖꯤꯛꯇꯤ ꯑꯣꯐꯤ ꯈꯥ ꯍꯧꯖꯤꯛꯀꯥꯟꯗꯤ ꯁꯥꯔꯚꯤꯁ ꯐꯪꯗ꯭ꯔꯗꯤ ꯅꯨꯄꯤ ꯐꯥꯎ ꯐꯪꯒꯗꯕ ꯃꯥꯟꯗ꯭ꯔꯦꯅꯦ
ꯍꯣꯏ ꯑꯁ ꯌꯥꯝ ꯍꯩꯕꯅꯦ ꯅꯨꯄꯤꯁꯤꯡꯁꯨ ꯌꯥꯝ ꯁꯤꯡꯕꯅꯦ
ꯅꯣꯏ ꯀꯥꯡꯕꯨꯗꯤ ꯑꯃꯔꯣꯝꯗ ꯍꯥꯏꯔꯗꯤ ꯐꯩꯀꯣ ꯅꯨꯄꯥ ꯀꯥꯡꯕꯨꯁꯤꯅ ꯈ꯭ꯋꯥꯏꯗꯒꯤ ꯄ꯭ꯔꯣꯕ꯭ꯂꯦꯝ ꯂꯩꯔꯤꯁꯦ ꯍꯥꯏꯅ ꯑꯩꯅ ꯍꯥꯏꯕ ꯍꯣꯏ ꯑꯗꯨꯁꯨ ꯆꯨꯝꯃꯦ ꯍꯥꯏ ꯍꯥꯏꯗꯤ ꯑꯈꯣꯏꯗꯤ ꯑꯈꯣꯏꯅ ꯀꯩꯅꯣ ꯑꯣꯏꯗ꯭ꯔꯗꯤ ꯌꯥꯗ꯭ꯔꯦꯕꯀꯣ
ꯍꯣꯏ
ꯅꯨꯄꯤ ꯀꯥꯡꯕꯨꯗꯤ ꯍꯦꯛꯇ ꯄꯩꯁꯥ ꯄꯥꯏꯕ ꯅꯨꯄꯤ ꯅꯨꯄꯥꯗ ꯑꯃꯗ ꯑꯃꯔꯛ ꯑꯃꯠꯇ ꯄꯥꯜꯂꯗꯤ ꯃꯣꯏꯗꯤ ꯀꯣ ꯂꯣꯏꯔꯦꯗ
ꯍꯣꯏ ꯎꯝ ꯑꯍꯟ ꯑꯣꯏꯔꯁꯨ ꯁꯛ ꯊꯤꯔꯁꯨ
ꯑꯥ ꯑꯗꯨꯅꯦ ꯑꯆꯥꯎ ꯑꯁꯥꯡ ꯑꯆꯥꯎ ꯑꯁꯥꯡꯁꯤꯡꯅ ꯍꯥꯏꯕꯗꯣ
ꯍꯣꯏ
ꯅꯨꯄꯤ ꯀꯥꯡꯕꯨ ꯁꯤꯛꯁ ꯄꯦꯛꯗꯒꯤꯗꯤ ꯁꯤꯛꯁ ꯄꯦꯛ ꯂꯩꯕ ꯅꯨꯄꯥ ꯌꯦꯡꯕ ꯃꯍꯨꯠꯇꯗꯤ ꯁꯤꯛꯁ ꯀꯥꯔ ꯂꯩꯕ ꯅꯨꯄꯥꯗ ꯑꯍꯟ ꯑꯣꯏꯒꯦꯔꯥ ꯑꯗꯨ ꯑꯣꯏ ꯑꯣꯏꯌꯦ ꯍꯥꯏꯕꯗꯣ
ꯍꯣꯏ ꯑꯗꯨꯒ ꯔꯣꯡꯃꯩ ꯑꯦꯛꯇ꯭ꯔꯦꯁ ꯑꯃ ꯂꯩꯕꯗꯣ
ꯎꯝ
ꯑꯗꯨ ꯃꯥ ꯃꯥꯒꯤ ꯅꯨꯄꯥꯁꯦ ꯄꯨꯔꯥ ꯑꯍꯟꯅꯦꯕ ꯑꯗꯨ ꯑꯣꯐꯤꯁꯥꯔꯅꯦ
ꯍꯟꯗꯛ ꯅꯧꯅ ꯍꯟ ꯍꯟꯗꯛ ꯍꯟꯗꯛ ꯅꯧꯅ ꯍꯣꯡꯈꯤꯕꯗꯨꯔꯣ
ꯑꯣ ꯅꯠꯇꯦꯅꯠꯇꯦ ꯀꯩꯅꯣꯒꯤꯗꯣ ꯎꯝ ꯑꯥ ꯃꯥꯒꯤ ꯆꯤꯟꯕꯥꯟꯗ ꯁꯝꯕ꯭ꯔꯨ ꯊꯣꯛꯄꯗꯣ
ꯑꯣ ꯑꯥꯆꯠ ꯆꯥ ꯈꯪꯏ ꯈꯪꯏ
ꯎꯝ ꯀꯩꯅꯣꯒ ꯀꯥꯍꯤꯝꯗꯥꯏꯒ ꯌꯥꯝꯅ ꯀꯨꯝꯕꯗꯣ
ꯈꯪꯉꯤꯅꯦ ꯈꯪꯉꯤꯅꯦ
ꯍꯣꯏ ꯍꯣꯏ ꯑꯗꯨꯗꯣ ꯃꯁꯛ ꯌꯥꯝ ꯐꯖꯔꯒ ꯃꯥꯒꯤ ꯅꯨꯄꯥꯗꯣ ꯄꯨꯔꯥ ꯑꯍꯟꯅꯦ ꯑꯍꯟ ꯑꯣꯏꯔꯁꯨ ꯃꯁꯛ ꯐꯖꯗꯕ
ꯑꯁ ꯑꯗꯨꯗ ꯑꯩ ꯑꯩꯅ ꯈ꯭ꯋꯥꯏꯗꯒꯤ ꯇꯜꯂꯤꯁꯦ ꯑꯥ ꯑꯁꯤꯅꯤꯅꯦ ꯃꯤꯑꯣꯏꯕ ꯍꯥꯏꯖꯦ ꯑꯈꯣꯏ ꯑꯈꯣꯏ ꯂꯦꯡꯒꯥ ꯄꯥꯟꯒꯗꯕꯅꯦꯕꯀꯣ
ꯎꯝ
ꯕꯥꯏꯑꯣꯂꯣꯖꯤꯔꯣꯝꯗ ꯍꯥꯏꯔꯒꯤ ꯌꯥꯝ ꯋꯥꯔꯤ ꯌꯥꯝ ꯊꯣꯛꯅꯤꯡꯉꯥꯏ ꯂꯩꯈ꯭ꯔꯦꯕꯀꯣ
ꯎꯝ ꯑꯗꯣ ꯃꯥꯗꯣ ꯃꯁ ꯃꯆꯥ ꯂꯩꯇꯕꯖꯥꯠꯂ ꯈꯪꯗꯤꯌꯦ ꯃꯆꯥ ꯁꯨꯡꯎ ꯎꯗꯦ ꯑꯗꯨꯕꯨ ꯑꯗꯨꯗꯣ
ꯈꯟꯗ꯭ꯔꯦꯗ
ꯑꯦ ꯈꯪꯗ꯭ꯔꯦ ꯅꯪꯗꯤ ꯅꯨꯄꯤ ꯂꯩꯕ꯭ꯔꯥ ꯂꯩꯇꯕ꯭ꯔꯥ ꯒ꯭ꯔꯜ ꯐ꯭ꯔꯦꯟ
ꯑꯁ ꯑꯩ ꯒ꯭ꯔꯜꯐ꯭ꯔꯦꯟ ꯂꯩꯇꯦ
ꯑꯣ ꯅꯪꯁꯨ ꯌꯥꯝ ꯈ꯭ꯔꯁ ꯆꯝꯕꯖꯥꯠꯅꯤ
ꯑꯩꯖꯨ ꯆꯝꯕꯅꯦ ꯍꯣꯏ
ꯎꯝ
ꯑꯩꯒꯤ ꯏꯟꯇ꯭ꯔꯦꯁꯇꯣ ꯈꯔ ꯑꯩꯒꯤ ꯏꯟꯇ꯭ꯔꯦꯁꯇꯣ ꯈꯔ ꯑꯣꯟꯅꯕꯀꯣ
ꯎꯝ
ꯑꯩꯗꯤ ꯁꯨꯝ ꯂꯥꯡꯉꯒ ꯈꯣꯠꯂꯒ ꯇꯧꯕꯁꯦ ꯑꯩ ꯌꯥꯝ ꯄꯥꯝꯃꯦꯕꯀꯣ
ꯑꯧ
ꯅꯨꯄꯤ ꯑꯉꯥꯡꯗ ꯑꯩ ꯃꯇꯝ ꯄꯥꯛ ꯊꯥꯗꯗꯦꯕ
ꯑꯣ ꯑꯣ ꯎꯝ ꯑꯗꯨ ꯑꯗꯨꯒꯨꯝꯕꯁꯨ ꯂꯩꯕꯅꯦ ꯃꯤꯁꯦ
ꯑ ꯋꯥꯉꯥꯡ
ꯑꯩꯅ ꯀꯩꯅꯣ ꯇꯧꯕꯀꯣ ꯃꯤꯒꯤ ꯈꯨꯗꯤꯡ ꯃꯣꯏꯅ ꯍꯥꯏꯕ ꯃꯣꯏꯅ ꯅꯨꯄꯤ ꯄꯥꯛ ꯀꯣꯏꯔꯗꯤ ꯃꯣꯏꯒꯤ ꯍꯥꯏꯕ ꯍꯥꯏꯕ ꯏꯟꯗꯔꯗꯤ ꯀꯩꯅꫭ ꯀꯩꯅꯣ ꯂꯩꯗꯅ
ꯍꯣꯏ
ꯃꯣꯏꯅ ꯍꯥꯏꯒꯗꯕ ꯃꯣꯏꯅ ꯍꯥꯏꯕꯗ ꯏꯟꯗ꯭ꯔꯗꯤ ꯌꯥꯝ ꯁꯥꯎꯅꯕꯗꯣ ꯈꯣꯠꯄꯗꯣ ꯑꯗꯨꯃꯥꯏꯅ ꯇꯧꯋꯦꯕꯀꯣ ꯑꯩꯗꯤ ꯏꯟꯗꯤꯄꯦꯟꯗꯦꯟ ꯑꯣꯏꯅ ꯂꯩꯒꯅꯤꯕ ꯑꯩꯉꯣꯟꯗ ꯍꯤꯡꯕ ꯌꯥꯕꯀꯣ ꯁꯨꯃꯥꯏꯅ ꯂꯩꯌꯦꯕ
ꯑꯗꯨꯒ ꯂꯥꯏꯔꯤꯛ ꯄꯥꯕꯗ ꯍꯣꯏ ꯍꯥꯏꯌꯨ ꯎꯝ
ꯃꯤ ꯈꯔꯅꯗꯤ ꯅꯨꯄꯤꯕꯨ ꯀꯣꯏꯔꯗꯤ ꯅꯨꯄꯤ ꯃꯈꯥꯗ ꯈꯛꯇ ꯂꯩꯕ ꯍꯣꯠꯅꯩ ꯑꯕꯀꯣ ꯅꯨꯄꯤ ꯀꯥꯡꯕꯨꯁꯨ ꯃꯣꯏ ꯅꯨꯄꯥ ꯀꯥꯡꯕꯨꯗꯨ ꯃꯈꯥꯗ ꯊꯝꯅꯕ ꯍꯣꯠꯅꯩꯕ ꯑꯗꯨ ꯌꯥꯗꯦꯕꯀꯣ ꯑꯩꯗꯤ